ꯑ
ꯔꯁꯤꯠꯂꯥ
ꯍꯥꯎ
ꯄꯥꯢꯔꯩꯁꯤꯗꯤ ꯅꯪꯅꯤꯅꯦ ꯆꯦꯆꯥ ꯈꯤꯇ ꯇꯧꯍꯜꯂꯛꯄꯩ ꯋꯥꯅꯤ ꯅꯪꯅ
ꯑ ꯃꯥ ꯋꯥꯔꯤ ꯁꯥꯥꯟꯅꯕ ꯇꯜꯂꯦ ꯑꯗꯨꯒ ꯇꯧ
ꯑꯣ ꯐꯔꯦ ꯐꯔꯦ
ꯅꯪ ꯆꯦꯝ ꯆꯥꯛ ꯀꯧꯒꯦ ꯈꯜꯂꯤꯔꯥ
ꯑꯧ ꯑꯩ ꯍꯧꯖꯤ ꯍꯦꯛꯇꯤ ꯁꯦꯟꯁꯥꯅ ꯀꯧꯊꯔꯒꯦ ꯇꯧꯅꯦ ꯑꯗꯨꯗꯨꯒ ꯅꯪ ꯑꯣꯢ ꯂꯩꯔꯝꯃꯦ ꯊꯋꯥꯏ ꯊꯤ ꯅꯨꯡꯉꯥꯏꯇꯦꯍꯦ
ꯚꯔ ꯍꯥꯏꯔꯛꯑꯣꯅ ꯇꯧꯔꯝꯕꯅꯦ
ꯑꯣ ꯀꯣꯜ ꯑꯃ ꯇꯧꯕꯤꯈ꯭ꯔꯕꯅꯦ ꯑꯩꯅ
ꯑꯣ
ꯑ ꯅꯍꯥꯟꯅ ꯑꯗꯨꯝ ꯍꯥꯏꯅꯔꯗꯤ ꯑꯩꯅ ꯃꯌꯥꯝ ꯇꯧꯈꯤ ꯌꯥꯕ ꯆꯦꯝꯆꯥꯥꯛꯒꯤꯗꯖꯨ ꯃꯉꯣꯟꯗꯁꯨ ꯑꯗꯣ ꯑꯩꯗꯤ ꯑꯩꯈꯣꯏ ꯃꯥꯗ ꯀꯩꯗꯧꯅꯗꯣꯏꯅꯣꯗ ꯁꯤꯕꯨ ꯁꯤꯅ ꯐꯪꯗꯅ ꯀꯌꯥꯝ ꯐꯪꯉꯨꯅꯤꯒꯦꯅ ꯑꯩꯈꯣꯏ ꯃꯥꯗ ꯑꯗꯨꯝ ꯀꯩꯅꯣ ꯇꯧꯊꯣꯛꯄꯗ ꯌꯥꯗꯦ ꯌꯥꯗꯦ ꯈꯪ ꯈꯪ ꯍꯟꯖꯤꯟ ꯍꯟꯖꯤꯟ ꯇꯧꯊꯣꯛꯄꯗ ꯀꯣꯜ ꯇꯔꯨꯛ ꯇꯔꯦꯠ ꯅꯤꯄꯥꯃꯨꯛ ꯆꯠꯈ꯭ꯔꯦ
ꯃꯣꯏꯗꯗꯤ ꯍꯥꯞꯄ ꯀꯨꯏꯗ꯭ꯔꯤꯃꯤꯗ ꯑꯩꯅ
ꯃꯥ ꯍꯥꯏꯕ ꯅꯪ ꯍꯥꯟꯅ ꯍꯥꯏꯔꯦꯌꯦ ꯅꯪꯅ ꯍꯥꯏꯗꯕꯩꯅꯦꯌꯦ
ꯎꯝ ꯑꯗꯨꯉꯥꯡꯗꯣ ꯑꯩ ꯌꯣꯟꯗꯨꯅ ꯂꯩꯔꯗꯕꯅꯤ
ꯑꯩꯅ ꯅꯍꯥꯟꯅ ꯍꯥꯏꯌꯨ ꯌꯥꯗ꯭ꯔꯥ ꯅꯪꯗꯤꯅ ꯍꯥꯏꯕ ꯑꯗꯨꯝ ꯅꯍꯥꯟꯅ ꯍꯥꯏꯔꯕꯅꯤ ꯅꯪꯅ ꯍꯥꯏꯗꯕꯩꯅꯦ ꯏꯆꯦ ꯏꯅꯥꯎꯅ ꯍꯥꯏꯗꯕꯩꯅꯦ
ꯎ ꯑꯩꯅ ꯅꯪ ꯋꯥꯔꯤ ꯁꯥꯟꯅꯧ ꯑꯗꯣ ꯍꯥꯏꯗꯤ ꯑꯩꯅ ꯍꯦꯛ ꯍꯥꯄꯒ ꯈꯔꯕꯨꯗꯤ ꯀꯨꯏꯗ꯭ꯔꯤꯕꯅꯦꯕ ꯃꯣꯏꯗꯣ ꯋꯥꯔꯤ ꯁꯥꯟꯅꯧ ꯈꯣꯠꯂꯣ ꯑꯗꯨ ꯍꯥꯏꯔꯒ ꯑꯩꯅ ꯃꯤ ꯃꯁꯛ ꯈꯪꯅꯗꯕꯗꯨꯗ ꯅꯪꯅ ꯁꯥꯟꯅꯕꯕꯨ ꯉꯝꯒꯗ꯭ꯔꯅꯦ ꯈꯣꯠꯀꯗ꯭ꯔꯅꯦꯅ ꯍꯥꯏꯔꯒ ꯂꯩꯕ ꯌꯥꯝꯗꯤ ꯀꯨꯏꯗ꯭ꯔꯤ ꯃꯥꯅ ꯍꯥꯏꯔꯤꯕ ꯋꯥꯍꯩꯗꯣ
ꯎꯝ ꯑꯗꯨ ꯃꯥꯅ ꯁꯨꯃꯥꯏꯅ ꯍꯥꯏꯌꯦ ꯑꯩꯅ ꯁꯨꯝ ꯈꯪꯅ ꯁꯨꯃꯥꯏꯅ ꯍꯥꯏꯌꯦ ꯏ ꯏꯆꯤꯜ ꯏꯅꯥꯎ ꯈꯪꯅꯗ꯭ꯔꯁꯨ ꯀꯩꯅꯣ ꯇꯧꯁꯤ ꯍꯥꯏꯗꯤ ꯎꯝ ꯀꯩ ꯀꯩ ꯀꯩ ꯑ ꯃꯣꯏ ꯑꯗꯨꯝ ꯋꯥꯍꯪ ꯍꯥꯡꯖꯔ ꯆ ꯆꯅꯦ ꯑꯗꯨꯒ ꯑꯩ ꯑꯗꯨꯝ ꯈꯨꯝꯒꯦꯅ ꯍꯥꯏꯕꯅꯤ ꯅꯪꯅ ꯍꯥꯏꯗꯕꯅꯤ ꯑꯗꯨꯒ
ꯆꯨꯝꯃꯦ ꯑꯗꯣ ꯃꯥ ꯍꯥꯏ ꯃꯇꯝꯗꯣ ꯂꯥꯜꯂꯦ ꯍꯥꯏꯕꯅꯤ ꯀꯨꯏꯗ꯭ꯔꯤꯕꯅꯦ ꯍꯥꯏꯕꯅꯦ ꯍꯥꯏꯅ
ꯑꯣ ꯍ ꯍꯣꯏ ꯃꯊꯪ ꯇꯥꯛꯁ ꯂꯥꯛꯄꯅ ꯑꯃꯨꯛ ꯑꯩꯈꯣꯏ ꯍꯧꯖꯤꯛꯇꯤ ꯑꯩꯈꯣꯏ ꯃꯌꯥꯝ ꯄꯨꯟꯅ ꯍꯥꯞꯄꯦꯗꯅ ꯅꯣꯏ ꯏꯃꯨꯡꯁ ꯂꯣꯏ ꯍꯥꯞꯄꯦ ꯑꯗꯒꯤꯗꯤ ꯃꯆꯤ ꯍꯣꯏ ꯂꯣꯏ ꯑꯃ ꯑꯃ ꯂꯣꯏ ꯍꯥ ꯁꯨꯅꯕ ꯍꯥꯞꯄꯦ ꯗꯤꯟꯁꯨ ꯈꯜꯂꯔꯒ ꯖꯤ ꯄꯤ ꯍꯥꯞꯆꯔꯅꯤ ꯑꯗꯨꯗꯨꯒ ꯃꯊꯪ ꯃꯨꯛꯀꯤ ꯇꯥꯛꯁ ꯂꯥꯛꯄꯗ ꯑꯩꯈꯣꯏ ꯃꯌꯥꯝ ꯄꯨ ꯇꯧꯃꯤꯟꯅꯔ ꯂꯣꯏꯔꯦ ꯀꯥꯔꯤꯌꯥꯗꯣ ꯑꯩꯈꯣꯏꯅ ꯄꯥꯜꯂ ꯂꯣꯏꯔꯦ ꯈꯔ ꯂꯩꯔꯒ
ꯃꯥꯅꯦ ꯃꯥꯅꯦ ꯀꯩꯅꯣ ꯇꯧꯈꯤꯕꯅꯦ ꯑꯩꯅ ꯑ ꯀ
ꯃꯥꯔꯁꯤꯒꯤꯗꯩꯁꯨ ꯁꯨꯁꯤꯜꯒꯤꯗ ꯑꯍꯨꯝꯂꯛ ꯁꯥꯟꯅꯕꯤꯈ꯭ꯔꯕꯅꯦ
ꯑꯣ ꯅꯪꯅ ꯑꯣ ꯃꯥ ꯃꯥ ꯀꯣꯜ ꯇꯧꯔꯛꯑꯒ ꯅꯪ ꯑꯣꯏꯅ ꯁꯥꯟꯅꯕ
ꯍꯣꯏ ꯍꯣꯏ ꯍꯣꯏ ꯃꯥꯔꯁꯤꯗꯨꯗꯗꯤ ꯃꯥꯔꯁꯤꯅ ꯀꯩꯁꯨ ꯋꯥꯔꯤ ꯁꯥꯟꯅꯛꯑꯔꯣꯏꯗꯕ ꯋꯥꯔꯤꯅꯤ ꯁꯥꯟꯅꯕꯗ ꯑꯩ ꯈꯪꯕ
ꯑꯣ ꯑꯗꯨ ꯈꯂꯤ ꯁꯤꯅ ꯁꯨꯁꯤꯦꯜꯒꯤꯗ ꯑꯍꯨꯝꯅ ꯁꯥꯟꯅꯈ꯭ꯔꯦꯅꯁꯨ ꯍꯥꯏꯕ ꯑꯗꯒꯤꯗꯤ ꯋꯥꯔꯤꯍꯩꯗꯣ ꯐꯖꯗ ꯂꯣꯏꯁꯤꯟꯅꯗ꯭ꯔꯦ ꯑꯗꯨꯒ ꯔꯣꯁꯤ ꯄꯨꯂꯑꯒꯁꯨ ꯁꯥꯏ ꯍꯥꯏꯕ ꯀꯩꯅꯣ ꯃꯥꯡꯉ ꯍꯥꯏꯁꯤꯕꯣꯟꯅ ꯋꯥꯔꯤꯗ ꯐꯖꯅ ꯍꯪ ꯊꯣꯛꯅꯒꯦ ꯇꯧꯔꯒ ꯃꯥ ꯑꯃꯨꯛ ꯁꯣꯝꯗ ꯆꯥꯛꯒꯤ ꯏꯁꯤꯡ ꯊꯣꯡꯕ ꯈꯣꯠꯄꯒꯤ ꯇꯧꯅꯕ꯭ꯔꯕ ꯑꯣ ꯒ꯭ꯌꯥꯟ ꯇꯥꯔꯦ ꯑꯗꯨ ꯐꯖꯗꯅ ꯑꯅ ꯃꯥ ꯍꯥꯏꯕꯗꯣ ꯑꯩ ꯀꯣꯛ ꯋꯥꯥꯏꯅꯦ ꯍꯥꯏꯕ ꯉꯁꯥꯏꯗ ꯀꯔꯤꯅꯣ ꯃꯥ ꯉꯥꯡꯔꯤꯁꯤ ꯁꯨꯁꯂꯁꯨ ꯁꯥꯏ ꯍꯥꯏ ꯑꯩ ꯔꯣꯁꯤꯕꯨ ꯂꯥꯛ ꯅꯠꯇꯦ ꯔꯣꯁꯤꯕꯤ ꯂꯥꯛꯑꯒ ꯁꯥꯕꯅꯦ ꯑꯃꯨꯛ ꯁꯨ ꯍꯥꯏꯌꯦꯅ ꯑꯩꯅ ꯈꯜꯂꯤꯅꯦ ꯃꯁꯤꯁꯨꯨ ꯁꯤꯁꯦ ꯅꯠꯇꯦ ꯅꯠꯇꯦ ꯁꯨꯁꯜꯅ ꯍꯥꯏꯔꯛꯄ ꯅꯠꯇꯦ ꯃꯁꯤꯁꯤꯅ ꯍꯥꯏꯔꯛꯄ
ꯑ
ꯑꯩꯅꯅꯦ ꯀꯩꯅꯣ ꯃꯥꯅ ꯁꯨꯃꯥꯏꯅ ꯃꯁꯤꯅ ꯁꯨꯃꯥꯏꯅ ꯍꯥꯏꯕ ꯎꯝ ꯅꯪ ꯑꯩꯉꯣꯟꯗ ꯑꯃꯨꯛ ꯇꯧꯔꯛꯀꯦ ꯅꯉꯣꯟꯗ ꯑꯃꯨꯛ ꯇꯧꯔꯛꯑꯣꯅꯦ ꯍꯥꯏꯕ ꯑꯩꯅ ꯀꯣꯜꯗꯤ ꯑꯅꯤ ꯈꯛꯇ ꯉꯥꯏꯔꯦ ꯔꯨꯁꯤꯕꯂꯥꯅ ꯃꯣꯏ ꯆꯆꯥꯗꯁꯨ ꯇꯧꯔꯛꯑꯣꯦ ꯍꯥꯏ ꯁꯨꯁꯤꯜꯅ ꯃꯉꯣꯟꯗ ꯇꯧꯔꯛꯑꯣ ꯍꯥꯏꯌꯦꯅ ꯍꯥꯏꯕ ꯑꯗꯨꯗ ꯆꯦꯝꯆꯥꯛ ꯑꯦ ꯀꯩꯅꯣ ꯁꯨꯁꯤꯜꯕꯨ ꯁꯨꯁꯤꯜ ꯍꯥꯏꯗꯗꯤ ꯀꯩ ꯍꯥꯏꯣ ꯍꯥꯏꯅ
ꯑꯗꯨꯗꯤꯗꯧ ꯅꯤꯡꯕ ꯑꯗꯨꯅꯤ
ꯅꯪ ꯃ ꯀꯩꯒ ꯍꯒꯦ
ꯀꯧꯗꯦ ꯑꯗꯨꯏꯁꯨ ꯅꯣꯛꯅꯤꯡꯕ
ꯑꯣ ꯑꯗꯨꯗ ꯃꯥꯥꯕꯗ ꯃꯥꯅ ꯃꯁꯤꯁꯅ ꯁꯦꯟꯖꯥꯛꯒꯤꯗꯨꯗꯤ ꯑꯩ ꯇꯧꯒꯦꯅ ꯍꯥꯏꯕꯅꯦꯕ ꯅꯪ ꯑꯩꯉꯣꯟꯗ ꯑꯣꯏꯅ ꯇꯧꯔꯛꯑꯣꯅ ꯑꯗꯣ ꯁꯤꯅ ꯂꯣꯏꯔꯦ ꯁꯤꯅ ꯂꯥꯁ ꯀꯣꯜ
ꯐꯔꯦ ꯐꯔꯦ ꯑꯩꯗꯣ ꯉꯍꯥꯟ ꯃꯥꯔꯁꯤꯗ ꯁꯥꯟꯅ
ꯃꯌꯥꯝꯁꯦ ꯍꯧꯖꯤꯛꯇꯗꯅ ꯊꯋꯥꯏ ꯌꯥꯎꯅꯔꯛꯄꯩ ꯃꯑꯣꯡꯗ ꯇꯧꯗ꯭ꯔꯣ
ꯍ
ꯍꯥꯟꯅꯗꯤ ꯊꯋꯥꯏ ꯌꯥꯎ ꯌꯥꯎꯔꯝꯗꯕ ꯄꯥꯝꯁꯤ ꯅꯍꯥꯟꯟꯗꯩꯁꯨ ꯇꯧꯔꯛꯑꯣ ꯍꯥꯏꯌꯣ ꯆꯤꯟꯖꯥꯛꯒꯤꯗꯣ
ꯄꯝꯁꯅꯥꯗꯒ ꯋꯥꯔꯤ ꯋꯥꯔꯤꯁꯅꯗꯦꯗ
ꯎꯝ ꯑꯩꯈꯣꯏꯒꯤ ꯃꯅꯤꯄꯨꯔꯤ ꯗꯤꯄꯥꯔꯠꯃꯦꯟꯒꯤ ꯀꯣꯏ ꯆꯠꯄꯩꯗꯨꯁꯨ ꯏꯕꯦꯝꯃ ꯆꯠꯂꯔꯣꯏ ꯏ ꯑꯗꯣ ꯀꯩꯅꯣꯕꯨꯗꯤ ꯇꯧꯔꯅꯤ ꯃꯣꯏ ꯃꯣꯏꯁꯨ ꯃꯥꯏꯅ ꯇꯣꯉꯥꯟꯅ ꯒ꯭ꯔꯨꯞ ꯁꯦꯝꯃꯤꯟꯅꯗ꯭ꯔꯥ ꯀꯣꯏꯕ ꯆꯠꯄ ꯌꯥꯎꯒꯗꯕꯈꯩ ꯒ꯭ꯔꯨꯞꯁ ꯌꯥꯎꯕꯤꯔꯣ ꯈꯣꯠꯄꯤꯔꯛꯑꯣ ꯅ ꯋꯥꯔꯤꯁꯨ ꯇꯥꯟꯅꯕ ꯅꯨꯡꯉꯥꯏꯅꯕ ꯌꯥꯎꯔꯛꯄꯅ ꯃꯤ ꯅꯤꯐꯨꯃꯨꯛ ꯌꯥꯎꯔꯛꯑꯦ ꯑꯗꯨꯗꯨꯒ ꯄꯩꯁꯥ ꯑꯝꯇ ꯊꯥꯅꯔꯛꯇ꯭ꯔꯦ ꯄꯩꯁꯥ ꯑꯝꯇ ꯊꯥꯅꯔ ꯇ꯭ꯔꯦꯌꯦ ꯑꯗꯨꯗꯨꯅ ꯇꯣꯛꯑꯅꯤꯅ ꯍꯥꯏꯔꯦ ꯑꯗꯨꯒ ꯅꯤꯕꯦꯗꯤꯇꯥ ꯍꯣꯏꯅ ꯑꯩꯈꯣꯏ ꯈꯔ ꯃꯣꯏ ꯈꯔ ꯄꯨꯟꯅꯤ ꯌꯥꯎꯗꯣꯏꯔꯥ ꯌꯥꯎꯔꯣꯏꯗꯣꯏꯔꯥ ꯍꯥꯏꯔꯦ ꯑꯗꯨꯗ ꯑꯩꯈꯣꯏꯁꯨ ꯑꯔꯣꯏꯕꯅꯤꯅ ꯌꯥꯎꯁꯜꯂꯁꯦ ꯄꯥꯝꯁꯤꯅ ꯋꯥꯅꯤꯗ ꯑꯗꯨ ꯀꯩꯅꯣ ꯇꯧꯋꯦ ꯑꯥ ꯀꯔꯤ ꯈꯔ ꯅꯨꯄꯤ ꯈꯔ ꯄꯨꯟꯒꯦꯅ ꯍꯥꯏꯕ ꯕꯦꯗꯤ ꯇꯅ ꯃꯤꯔꯥꯗꯤ ꯀꯥ ꯑꯣꯏꯣꯏꯗ ꯄꯨꯂꯅꯤ ꯃꯠꯁꯨ ꯍ ꯌꯥꯎꯗꯣꯏ ꯌ ꯔꯦ ꯏꯁꯁꯨ ꯁꯏ ꯈꯪꯗꯦ ꯄꯩꯁꯥ ꯑꯩꯗꯤ ꯍꯥꯏꯅꯗ꯭ꯔꯤꯗ ꯑꯩ ꯄꯩꯁꯥꯕꯨꯗꯤ ꯉꯔꯥꯡ ꯀꯥꯞꯈ꯭ꯔꯕꯅꯦꯕ ꯂꯨꯄꯥ ꯄꯞꯁꯥꯏꯁ ꯑꯝꯇ ꯀꯥꯞꯄꯤ ꯄꯤꯒꯣꯅꯨꯄꯥꯁ ꯅꯤꯄꯥꯟ ꯀꯥꯞꯈꯤꯕꯅꯦ ꯑꯗꯣ ꯈꯪꯗꯦ ꯄꯩꯁꯥ ꯍꯥꯏꯅꯗ꯭ꯔꯦ
ꯑꯣ ꯃꯅꯥ ꯀꯥꯏꯖꯤ ꯎ ꯀꯥꯏꯗꯅꯣ
ꯉꯔꯥꯡꯕꯥꯅꯤ ꯆꯠꯂꯨꯕ ꯑꯗꯨꯋꯥꯏꯗꯗꯤ ꯍꯥꯏꯌꯦ ꯃꯣꯏꯔꯥꯡꯈꯣꯝ ꯍꯥꯏꯕ꯭ꯔꯥ ꯀꯩꯅꯣ ꯃꯣꯏꯔꯥꯡꯈꯣꯡ ꯍꯥꯏꯕ꯭ꯔꯥ ꯅꯪꯅ ꯃꯤ ꯑꯁꯤꯕ ꯐꯨꯝꯒꯤ ꯍꯥꯏꯕ ꯃꯐꯝꯗꯨ ꯎꯝ ꯃꯤ ꯑꯁꯤꯕ ꯐꯨꯝꯐꯝꯗꯣ ꯑꯗꯨꯗ
ꯎꯝ ꯃ ꯑꯗꯨꯗꯤ ꯃꯦꯝ ꯔꯥꯙꯤꯀꯥ ꯍꯣꯏꯗ ꯆꯠꯄꯩꯗꯤ ꯀꯩꯅꯣ ꯇꯧꯕ ꯅꯠꯇ꯭ꯔꯣ ꯆꯥꯛ ꯆꯥꯕ ꯈꯛꯇ ꯆꯠꯄ ꯑꯣꯏꯔꯅꯤ ꯑꯗꯨꯗꯤ
ꯎꯝ ꯎꯝ ꯆꯥꯛ ꯆꯥꯕ ꯈꯛ ꯆꯠꯇꯣꯏꯕ
ꯎꯝ
ꯑꯥꯎꯕꯨ ꯁꯥꯗꯔ ꯔꯅꯤ ꯔꯙ ꯀꯥ ꯑꯣꯏꯗꯤ ꯆꯠꯂꯒ ꯃꯣꯏ ꯗꯤꯗꯤ ꯁꯥ ꯅꯠꯇ꯭ꯔꯒ ꯑꯗꯨꯝ ꯌꯥꯝ ꯄꯨꯟꯕꯅꯤ ꯃꯣꯏ ꯆꯠꯂ ꯆꯠꯂꯒ ꯌꯥꯝ ꯆꯥꯟꯅꯕꯅꯤ ꯆꯖꯥꯛ ꯈ ꯍꯥ ꯇ꯭ꯔ ꯃꯌꯥꯝꯝ ꯍꯦꯇꯦ ꯏꯁꯇ ꯇꯁꯇ ꯁꯇꯦꯇꯁꯇꯇ ꯎꯗ꯭ꯔꯥ
ꯎꯗꯦ ꯑꯩꯗꯤ
ꯑꯣ ꯎꯗꯕꯨꯔꯦ
ꯅꯗꯤ ꯆꯥꯛ ꯆꯥꯔꯕꯣ
ꯆꯔꯦ
ꯎꯝ ꯀꯩ ꯌꯦꯟꯖꯥꯡ ꯆꯥꯔꯕ
ꯀꯥꯡ ꯁꯣꯏꯖꯔꯦ ꯑꯩꯈꯣꯏ ꯏꯃꯨꯡꯗꯣ ꯑꯄꯨꯝꯕ ꯁꯥ ꯑꯅꯥꯕꯌꯥ ꯉꯥꯏꯗꯅ
ꯑꯣ ꯀꯅꯥꯅꯥꯕꯁꯥ ꯁꯗ꯭ꯔꯕ
ꯑꯅꯝꯕꯅ ꯈꯔ ꯉꯝꯗ꯭ꯔꯦꯗ
ꯎꯝ ꯅꯪꯁꯤꯂꯣ ꯈꯔ ꯈꯔ ꯇꯧꯔꯦ
ꯑꯥ
ꯅꯪꯁꯨ ꯂꯨ ꯈꯔ ꯈꯔ ꯇꯧꯔꯦ
ꯑꯩꯗꯤ ꯐꯔꯑꯕꯅꯤꯗ ꯑꯩꯈꯣꯏ ꯌꯥꯝꯝ ꯆꯥꯗꯦ ꯀꯩꯅꯣ ꯅꯪꯅ ꯋꯥꯔꯤ ꯁꯥꯟꯅꯒꯗ꯭ꯔ ꯍꯥꯏꯔꯒ ꯆꯦꯟꯈ꯭ꯔꯤꯁꯦ ꯗꯤꯄꯤꯀꯥꯅꯦ ꯅꯪ ꯊꯤꯔꯦꯅꯦ
ꯒꯤ
ꯑꯗꯨꯗꯟꯅꯦꯩꯅ ꯆꯥ ꯁꯥꯗꯨꯗꯤꯦ ꯍꯔꯥꯎꯔꯒ ꯔꯨꯁꯤꯗ ꯄꯥꯏꯔꯛꯄꯨꯁꯤꯦ ꯅꯤꯡꯕ ꯀꯌꯥꯗꯤ ꯀꯥꯏꯈ꯭ꯔꯦ
ꯁꯥꯦ ꯑꯩꯗꯤꯁꯂꯤ ꯑꯦ ꯅꯪꯅ ꯉꯍꯥꯟ ꯇꯧꯕꯗꯣ ꯇꯧꯔꯒꯁꯦ ꯐꯤ ꯁꯥꯕꯒꯤ ꯃꯇꯥꯡꯗ ꯐꯤ ꯁꯥꯕ ꯃꯩꯇꯩꯒꯤ ꯅꯨꯄꯤꯁꯤꯡꯒꯤ ꯉꯜꯂꯤꯉꯩꯒꯤ ꯃꯇꯝꯗꯒꯤ ꯐꯤ ꯁꯥꯕꯒꯤ ꯃꯁꯥꯒꯤ ꯁꯦꯟꯊꯣꯛ ꯂꯝꯕꯤ ꯑꯣꯏꯅ ꯐꯤ ꯁꯥꯕꯒꯤ ꯁꯦꯟꯐꯝ ꯑꯃ ꯄꯥꯏꯅꯔꯛꯏ ꯅꯪ ꯁꯃꯥꯏꯅꯅꯦ ꯅꯪ ꯅꯠꯇ ꯇꯧ ꯑꯩꯗꯣ ꯂꯥꯏꯔꯤꯛꯇꯇꯩ ꯀꯔꯤ ꯍꯥꯏꯅꯤ ꯂꯥꯏꯔꯤꯛ ꯇ ꯉꯥꯡ ꯎꯉꯥꯡ ꯁꯒꯤꯇ ꯑꯦꯛꯇ ꯅꯪꯪꯒꯤ ꯀꯔꯤ ꯍꯥꯏ ꯑꯗ꯭ꯔ ꯃꯥꯅꯦ ꯏꯦ ꯋꯥꯅꯒ ꯏ ꯄꯣ ꯅꯪꯒꯤ ꯚꯤꯌꯨ ꯗꯦꯁꯀ꯭ꯔꯥꯏꯞ ꯇꯧꯔꯛꯄꯗꯨꯕ ꯂꯥꯏꯔꯤꯛ ꯄꯥꯕꯩ ꯇꯥꯏꯞꯇꯒ ꯇꯧꯤꯕꯕ
ꯎꯝ ꯎꯝ ꯇꯧ ꯊꯈꯤꯕꯤ ꯃꯥ
ꯇꯧꯋꯤ ꯏꯁ ꯀꯔꯤ ꯈꯛꯇ ꯊꯥꯖꯤꯜꯂꯒꯅꯤ ꯑꯩ
ꯇꯎꯗꯦ
ꯎꯝ ꯍꯝ
ꯄꯨꯈ꯭ꯔꯤ ꯑꯁꯦ ꯏꯁꯤꯡꯕꯨꯗꯤ ꯈꯔꯕꯨꯗꯤꯅꯦ ꯑꯗꯨ ꯑꯣꯏꯔꯒꯁꯨ ꯌꯥꯝꯅ ꯐꯖꯕꯒ ꯇꯧꯗꯅ ꯀꯔꯤ ꯇꯧꯋꯤꯗꯤ ꯍꯧꯧꯏ ꯔꯦꯀꯣꯔꯠ ꯇꯧ ꯌꯥꯗꯕꯩ ꯇꯧꯍꯧꯗꯕꯅꯦ ꯈꯒꯤꯗꯣ
ꯁꯤ ꯀꯠꯇꯕ ꯌꯥꯗ꯭ꯔꯥ
ꯀꯥꯎꯕꯗꯗꯤ ꯚꯥꯞ ꯑꯣꯏꯔꯨꯗꯕ
ꯄꯪꯕꯤ
ꯑ
ꯍ
ꯇꯤꯟꯗꯤꯤꯟꯒꯤ ꯋꯥꯡꯖꯤꯡꯗꯩ ꯋꯥ ꯌꯥꯗꯦ ꯀꯥꯏꯈ꯭ꯔꯣ ꯁꯅ ꯣ ꯑꯥꯏꯇꯦ ꯃꯥꯏꯅꯇ ꯃꯗ ꯍꯗꯦ
ꯈꯪꯗꯦ ꯑꯩ ꯟꯗꯤꯟꯒꯗꯤ ꯁꯨꯡꯁꯥꯟꯅ ꯁꯥꯟꯅꯗꯦ ꯑꯩ ꯆꯠꯅꯈꯤꯕꯗꯒꯤ ꯅꯣꯏꯕꯨꯗꯤ ꯁꯥꯟꯅꯅꯔꯤꯕ ꯃꯌꯥꯝꯁꯦ ꯑꯌꯥꯝꯕꯅ ꯍꯣꯏ ꯅꯪ ꯊꯕꯛ ꯆꯠꯃꯤꯟꯅꯕꯩ ꯁꯥꯟꯅꯔꯦ ꯄꯥꯝꯖꯥꯁꯨ ꯀꯣꯏꯕ ꯆꯠꯃꯤꯟꯅꯕꯒꯤ ꯁꯥꯟꯅꯔꯦ ꯃꯁꯤꯅ ꯀꯔꯤꯌꯥꯒꯤ ꯇꯧꯕꯒꯤ ꯑꯗꯨꯝ ꯁꯥꯟꯅꯔꯦ ꯅ ꯅꯣꯏ ꯑꯍꯨꯝꯗꯤ ꯀꯥ ꯌꯥꯈꯤꯦ ꯀꯩꯒꯤꯦ ꯑꯃ ꯁꯥꯟꯅꯕꯅꯤꯅ ꯗꯤꯟꯗꯤ ꯁꯨꯡꯛꯁꯥꯟꯅ ꯁꯥꯟꯅꯗꯦꯕ
ꯎꯝ ꯕꯦꯟꯛꯀꯤ ꯄꯥꯁ ꯁꯥꯔꯗꯤ ꯍꯟꯁꯤ ꯈꯔ ꯁꯗꯗꯅ ꯄꯁꯅꯥꯅꯁ ꯈꯔ ꯍꯦꯔꯤ ꯍꯧꯖꯤꯛ ꯀꯥꯟ ꯁꯨꯝ ꯆꯥꯖꯅꯗꯤ
ꯗꯤꯁꯨ ꯆꯥ ꯆꯗꯦ ꯁꯨ ꯊꯥꯅꯗꯦ
ꯅꯪꯅꯦ ꯃꯥꯔꯁꯤꯅꯦ ꯑꯩꯅꯦ ꯑꯩꯈꯣꯏ ꯈꯣꯡꯒꯠꯇꯅꯦ ꯑꯩ ꯁꯥꯟꯅꯩꯁꯦ
ꯎꯝ ꯑꯗꯨ ꯍꯥꯏꯔꯒ ꯑꯩꯈꯣꯏ ꯑꯉꯥꯡꯈꯩ ꯈꯟꯕꯩꯗꯨꯅ ꯀꯃꯥꯏꯅ ꯇꯧꯗꯣꯏꯅꯣ ꯑꯁ ꯃꯊꯥ ꯁꯥꯏ
ꯋꯥꯔꯤ ꯁꯅꯔꯣ
ꯋꯥ ꯑꯃ ꯑꯔꯣꯏꯕ ꯋꯥ ꯑꯃ ꯐꯖꯅ ꯁꯨꯃꯥꯏ ꯁꯨꯃꯥꯏꯅ ꯇꯧꯕ ꯈꯣꯠꯄꯗꯣ ꯍꯥꯏꯅꯗꯦꯕ
ꯅꯠꯇꯦ ꯒꯔꯨꯞ ꯍꯛꯇ ꯐꯖꯅ ꯍꯧꯗꯣꯛꯑꯒ ꯍꯧꯗꯣꯛꯇ꯭ꯔꯗꯤ ꯀꯌꯥꯝꯇ ꯍꯥꯏꯔꯑꯔꯣꯏ
ꯍꯧꯗꯣꯛꯏꯅꯦꯍ ꯍꯦꯛ ꯇꯨꯃꯤꯟ ꯇꯨꯃꯤꯟ ꯂꯩꯅꯦ ꯍꯟꯅꯂꯛꯇꯦ ꯃꯁꯤꯒ ꯄꯥꯝꯁꯤꯂꯒ ꯒꯅ ꯃꯁꯤꯒ ꯄꯥꯝ ꯅ ꯤꯟꯒꯦꯗꯣ ꯕꯤꯔꯥꯅꯤ
ꯑꯩꯅꯟꯅꯪ ꯉꯟꯅ ꯈꯜꯂꯁꯤꯔꯣ
ꯌꯥꯏ ꯌꯥꯏ ꯌꯥꯏ
ꯈꯟꯗꯣꯛꯑꯁꯤꯅꯦ ꯀꯔꯥ ꯀꯔꯥ ꯈꯟꯁꯤꯒꯦ ꯆꯦꯇꯟ ꯑꯃꯗꯤ ꯌꯥꯎꯔꯅꯤ ꯃꯦꯔꯤꯅꯥ ꯅꯤꯡꯊꯤ ꯅꯤꯡꯊꯤꯅꯗꯤ ꯊꯕꯛ ꯌꯥꯝ ꯆꯤꯜꯂꯤ
ꯃꯦꯔꯤ ꯅꯅꯥꯗꯗꯤ ꯄ꯭ꯔꯁꯗꯦꯟꯕꯨ ꯍꯄꯡꯉꯤꯅꯦ
ꯊꯕꯥ ꯑ ꯀꯩꯅ ꯏꯝꯐꯥꯜ ꯂꯩ ꯀꯥꯏꯗꯗꯤ ꯑ ꯃꯦꯔꯤꯅꯥꯗꯤ ꯃꯦꯔꯤꯅꯥ ꯍꯥꯞꯄꯅꯤ ꯆꯇꯟ ꯍꯥꯞꯄꯅꯤ ꯑꯗꯒꯤ ꯁꯤꯗꯥꯔꯁꯨ ꯑꯗꯨꯝ ꯍꯥꯞꯄ ꯌꯥꯏꯅꯦ ꯁꯤꯗꯔꯁꯨ ꯑꯗꯨꯝ ꯊꯕꯛ ꯇꯧꯕꯅꯦ
ꯍꯥꯄꯦꯕꯖꯤꯕ ꯍꯥꯞꯇꯅꯤꯅꯦ
ꯍꯥꯞꯅꯤꯡꯉ ꯍꯥꯞꯇꯣꯏꯗꯤ ꯃꯔꯝꯗꯤ ꯂꯩꯇꯕꯅꯤꯅ ꯅꯣꯏ ꯁꯤꯕꯦꯟꯒꯁꯨ ꯍꯥꯞꯇꯣꯔꯤꯕ꯭ꯔꯥ
ꯎꯗꯤ
ꯑꯗꯒꯤ ꯑ ꯑꯉꯥꯡꯗ ꯀꯅꯥꯅ ꯍꯥꯞꯆꯟꯅ ꯌꯥꯅꯤ
ꯑꯣ ꯑꯩ ꯊꯝꯃꯒꯦ ꯆꯨꯝꯅꯩꯗ ꯇꯧꯔꯛꯑꯣ ꯁꯥꯟꯅꯔꯁꯦ ꯆꯨꯝꯅꯩꯗ ꯋꯥꯔꯤ ꯂꯩꯔꯁꯨ
ꯀꯩꯅꯣ ꯍꯥꯏꯗꯤ ꯃꯤ ꯈꯔꯅ ꯋꯥꯔꯤ ꯁ꯭ꯋꯥꯏ ꯁꯥꯟꯅꯒꯦ ꯇꯧꯔꯒ ꯊꯃꯣ ꯊꯃꯣ
ꯍ ꯍꯣꯏ ꯊꯝꯃꯃꯦ ꯕꯥꯥꯏ